ꯍꯜꯂꯣ ꯍꯜꯂꯣ ꯇꯥꯕ
ꯑꯣꯏꯗꯣꯏꯅꯤ
ꯁꯤꯅꯥ ꯂꯥꯖ ꯑꯣꯏꯗꯣꯏꯅꯦ
ꯋꯥꯔꯤꯁꯦ
ꯍꯥꯏꯁꯤ ꯅꯨꯡꯉꯥꯏ ꯈꯔ ꯀꯥꯟꯁꯤꯗ ꯑꯗꯨꯅꯦ ꯖꯤ ꯄꯤ ꯍꯥꯏ ꯆꯍꯤ ꯑꯍꯨꯝꯅꯤꯗꯅ ꯈꯪꯕ꯭ꯔꯥ ꯑꯗꯩꯗꯤ ꯃꯔꯛ ꯀꯣꯚꯤꯠ ꯎꯝ ꯑꯩꯈꯣꯏ ꯊꯦꯡꯉ ꯊꯦꯡꯅ ꯍꯧꯋꯤꯗꯅ ꯀꯣꯂꯦꯖꯇꯣ ꯑꯗꯩꯗꯤ ꯂꯥꯟꯅ ꯑꯩꯈꯣꯏ ꯂꯣꯏꯔꯝꯗꯥꯏ ꯑꯗꯨꯝ ꯂꯥꯟ ꯇꯧꯔꯦꯀꯣ ꯑꯁ ꯈꯪꯗ ꯈꯪꯗ
ꯅꯤꯡꯁꯡꯕꯒ ꯑꯝꯇ ꯂꯩꯇꯦ ꯄꯥꯛꯅ
ꯑꯁ ꯑꯩ ꯑꯩꯈꯣꯏꯁꯨ ꯑꯩꯁꯨ ꯅꯤꯡꯁꯤꯡꯗꯦ ꯑꯃꯛ ꯐꯪꯁꯟ ꯑꯃ ꯇꯧ ꯐꯦꯔꯋꯦꯜꯅ ꯐꯦꯁꯔꯁ ꯑꯃ ꯇꯧꯈꯤꯕꯗꯣ ꯚꯤꯂꯤꯁꯀ ꯂꯥꯛꯇꯅ ꯇꯧꯈꯤꯕ ꯑꯃ ꯌꯥꯎꯕꯅꯤꯅꯦ
ꯑꯣ ꯑꯥ ꯈꯪꯉꯦ ꯈꯪꯉꯦ ꯑꯩ ꯍꯣꯜꯗ ꯌꯦꯡꯕ ꯂꯥꯛꯈꯤꯕ ꯃꯥꯜꯂꯦ
ꯍ ꯍꯣꯏ ꯍꯣꯏ ꯍꯣꯏ ꯍꯣꯏ ꯑꯁ ꯑꯗꯨ ꯑꯗꯨ ꯅꯨꯃꯤꯠꯇꯨꯗꯤ ꯅꯨꯡꯉꯥꯏꯈꯤꯌꯦ ꯑ ꯍꯣ ꯍꯣꯏ ꯑꯁ ꯍꯦꯛꯇ ꯀꯦꯃꯦꯔꯥꯃꯦꯟ ꯒꯤ ꯇꯦꯕꯜ ꯊꯝꯕꯗꯣ ꯗꯦꯛꯁ ꯊꯝꯕꯗꯣ
ꯎꯝ
ꯑꯗꯨꯗ ꯀꯥꯈꯠꯂꯒ ꯍꯦꯛꯇ ꯐꯤꯗ ꯄꯥꯏꯔꯒ ꯍꯥꯏꯕꯅꯤ ꯀꯩꯅꯣ ꯑꯩꯈꯣꯏ ꯍꯦꯛꯇ
ꯎ
ꯑꯣꯖꯥꯒ ꯑꯣꯖꯥꯒꯩꯅ ꯐꯪꯉꯨ ꯐꯣꯡꯉ ꯐꯝꯗꯔꯨꯏ ꯀꯣꯏ ꯐꯝꯗꯣꯔꯎ ꯀꯥꯏ ꯇꯧꯔꯦ ꯈꯪꯕ꯭ꯔꯥ ꯑꯔꯣꯏꯕꯤꯗꯅꯦ
ꯑꯦꯝ ꯌꯨꯗꯗꯤ ꯅꯨꯡꯉꯥꯏꯇꯕ꯭ꯔꯥ
ꯑꯁ ꯑꯃꯤꯎ ꯅꯥ ꯍꯦꯜꯂꯦꯗ ꯅꯨꯡꯉꯥꯏꯕꯩꯗꯤ ꯀꯩꯅꯣ ꯏ ꯇꯧꯔꯦ ꯅꯨꯡꯉꯥꯏ ꯊꯥꯕꯜ ꯇꯧꯔꯦ ꯅꯨꯡꯉꯥꯏ ꯑꯃꯤꯎ ꯗꯤ ꯀꯩꯅꯣ
ꯑ ꯏꯁꯩꯒꯨꯝꯕ ꯌꯥꯝ ꯇꯧꯕ ꯃꯥꯜꯂꯦ ꯐꯪꯁꯟ ꯌꯥꯝ ꯇꯧꯕ ꯃꯥꯜꯂꯦ ꯑꯦꯝ ꯌꯨ ꯖꯦ
ꯅꯝ ꯌꯥꯝ ꯇꯧꯋꯦ ꯏꯁꯩ ꯑꯩ ꯏꯁꯩ ꯐꯅꯥꯝ ꯆꯠꯂꯤ ꯀꯩꯅꯣ ꯍꯥꯏꯗꯤ ꯑꯩꯈꯣꯏꯗꯤ ꯍꯥꯏꯗꯤ ꯑꯥꯏꯗꯤꯅ ꯑꯗꯨꯝ ꯆꯪꯕ ꯌꯥꯕꯅꯤꯅ ꯆꯪꯉꯛꯑꯦꯗꯅ
ꯎꯝ
ꯑꯗꯨꯗꯩꯗꯤ ꯑꯁ ꯀꯩ ꯃꯦꯟ ꯐꯤꯠ ꯇꯧꯕꯒ ꯅꯨꯡꯉꯥꯏ ꯌꯥꯝꯅ ꯑꯗꯩꯗꯤ ꯔꯤꯖꯨ ꯃꯤꯠ ꯑꯅ ꯇꯧꯔꯅꯦ ꯌꯦꯡꯉꯦ ꯑꯗꯩ ꯔꯤꯖꯨ ꯃꯤꯠ ꯍꯟꯗꯛ ꯇꯒꯗꯣ ꯑꯦꯝ ꯑꯥꯏ ꯇꯤꯗ ꯑ ꯁꯠꯁꯨ ꯅꯨꯡꯉꯥꯏ ꯍꯥꯏꯗꯤ ꯏꯁꯩꯗꯣ ꯑꯗꯨꯝ ꯉꯟꯅ ꯍꯧꯔꯒ ꯉꯟꯅ ꯑꯗꯨꯝ ꯂꯣꯏꯁꯜꯂꯦꯕ ꯊꯦꯡꯅꯔꯦꯕ ꯀꯩꯁꯨ ꯊꯦꯡꯉꯕꯗ ꯄꯨꯡ ꯕꯥꯔꯣ ꯃꯉꯥꯏ ꯃꯣꯏ ꯃꯇꯝ ꯏꯁꯩ ꯇꯧꯕꯗ ꯑꯗꯨꯅ ꯑꯩꯈꯣꯏꯒꯤ ꯀꯂꯥꯀꯥꯔꯁꯤꯗꯤ ꯏꯁꯩ ꯁꯛꯆꯒꯦ ꯉꯥꯛꯇꯣꯏꯁꯤꯗꯅ
ꯎꯝ
ꯑꯩ ꯁꯗꯥꯅꯟꯗ ꯍꯣꯏꯗꯤ ꯏꯁꯩ ꯁꯛꯆꯒꯦ ꯄꯨꯆꯄꯔꯥꯅꯤ ꯍꯣꯏꯗꯤ ꯏꯁꯩ ꯁꯛꯆꯒꯦ ꯉꯥꯏꯍꯥꯛꯇꯪ ꯂꯩꯅ
ꯎꯝ
ꯑꯗꯨꯅ ꯑꯗꯨꯝ ꯁꯛꯈꯤꯗꯦ ꯑꯩꯅ ꯑꯗꯨꯝ ꯁꯛꯈꯤꯕꯗ ꯃꯇꯝꯁꯦ ꯑꯥ ꯌꯧꯔꯦ ꯑꯗꯨꯝ ꯉꯟꯅ ꯂꯣꯏꯕꯒꯥꯏꯁꯤꯗꯤ ꯈꯇꯥꯖꯤꯠꯅꯤꯗ ꯀꯥꯏꯗꯒꯤꯩ ꯇꯧꯗꯣꯏ ꯃꯊꯦꯡ ꯉꯟꯅ ꯂꯣꯏꯁꯟꯗ ꯌꯥꯔꯣꯏ ꯍꯥ ꯂꯣꯏꯕ ꯌꯦꯡꯕꯗꯤ ꯑꯃ ꯑ ꯈꯛꯇꯅꯤꯗ ꯀꯥꯏꯗꯒꯤ ꯊꯦꯡꯕ ꯊꯦꯡꯕ ꯌꯥꯝ ꯇꯧꯍꯧꯕꯅꯤ ꯄꯨꯡ ꯑꯃꯐꯥꯎꯀ ꯇꯥꯕ ꯌꯥꯎꯕꯅꯤꯗ ꯍꯣꯁꯇꯦꯜꯅꯦꯕꯀ ꯍꯣꯏ ꯊꯥꯕꯜ ꯊꯥꯕꯜꯗꯣ ꯑꯩ ꯑꯅꯤꯔꯛ ꯑꯃꯨꯔꯛ ꯊꯣꯡꯉꯦꯕ ꯀꯣ ꯑꯃꯅ ꯌꯦꯡꯕ ꯆꯠꯂꯦ ꯑꯅꯤꯔꯛ ꯇꯧꯕꯗ ꯑꯥꯎ ꯑꯍꯨꯝꯈꯛ ꯇꯧꯕꯗ ꯑꯍꯥꯟꯕꯩꯗꯣ ꯑꯩ ꯆꯠꯇꯦꯕ ꯆꯠꯄ ꯇꯟꯗꯅ
ꯎꯝ
ꯑꯗꯩ ꯁꯦꯀꯦꯟ ꯁꯨꯕꯗꯤ ꯆꯣꯡꯒꯦꯅ ꯍꯦꯛ ꯆꯣꯡꯉꯤꯅꯦꯍꯦꯛ ꯀꯌꯥꯗ ꯅꯨꯉꯥꯏꯔꯦ ꯑꯗꯩꯗꯤ ꯀꯩꯅꯣ ꯃꯊꯪꯒꯤꯗꯨꯗꯤ ꯑꯃꯨꯛ ꯂꯥꯁꯀꯤ ꯍꯟꯗꯛꯀꯤ ꯇꯧꯈꯤꯕ ꯆꯩꯔꯥꯎꯕꯒꯤ ꯇꯧꯈꯤꯕꯗꯨꯗꯤ ꯆꯣꯡꯕꯗ ꯌꯦꯡꯕꯣꯏ ꯆꯠꯂꯦ
ꯑ
ꯃꯤ ꯑꯣꯏꯅ ꯌꯦꯡꯉ ꯇꯦ ꯑꯁ ꯃꯤꯁꯦꯍꯥꯛ ꯑꯩꯈꯣꯏꯗꯤ ꯉꯟꯅ ꯆꯠꯂꯦꯕ ꯃꯤꯁꯦ ꯊꯣꯛꯅꯔꯛꯇ꯭ꯔꯦꯅꯦꯍꯦꯛ ꯑꯗꯩ ꯁꯨꯝ ꯁꯨꯝꯖꯨꯝꯟꯦꯒꯠꯂꯛ ꯁꯨꯝꯟꯖꯒꯠꯂ ꯀꯥꯏꯗꯒꯤ ꯈꯨ ꯌꯥꯝ ꯑꯃ
ꯃꯤꯅ ꯊꯥꯒꯠꯂꯛꯄꯗ ꯍꯦꯛꯇ ꯃꯤꯗꯣ ꯈꯨꯌꯥꯝ ꯑꯃ ꯇꯧꯕ ꯃꯥꯜꯂꯦ
ꯁꯨ ꯌꯥꯝꯃꯝꯅꯦꯍꯦ ꯑꯗꯩꯗꯤ ꯀꯩꯅꯣ ꯎꯝ ꯂꯝ ꯂꯝꯄꯥꯛꯁꯦ ꯑꯁꯨꯝ ꯁꯨꯝ ꯍ ꯈꯪꯉꯝꯕꯅꯦꯕ ꯑꯩꯈꯣꯏ ꯑꯩꯅ ꯊꯣꯛꯂꯛꯄꯗꯗꯤ ꯑꯗꯤ ꯁ ꯃꯤꯁꯦ ꯀꯥꯏ ꯀꯥꯏꯗꯣꯏꯅꯣ ꯈꯪꯗꯦ ꯉꯥꯛꯇ ꯂꯥꯛꯄꯤꯅꯤꯅꯦ ꯀ ꯀ ꯀ ꯀ ꯏꯟꯅꯥꯕꯗꯣ ꯈꯪꯕ꯭ꯔꯥ ꯑꯗꯨꯃꯥꯏꯅ ꯏꯟꯅꯔꯒꯅꯤ ꯆꯣꯡꯉꯁꯦ ꯊꯥꯕꯜ ꯆ ꯂꯥꯏꯟꯒꯗꯣ ꯀꯌꯥꯅꯣ ꯃꯣꯏꯒꯤ ꯊꯥꯕꯜ ꯆꯣꯡꯕꯗ ꯂꯥꯏꯟ ꯊꯣꯛꯏ ꯇꯔꯦꯠꯅꯤ ꯄꯥꯜꯊꯣꯄ
ꯑꯣ
ꯄꯤꯛꯈ꯭ꯔꯕꯤꯗ ꯊꯣꯛꯏꯅꯦ ꯂꯝꯕꯤꯗ ꯇꯧꯔꯗꯤ ꯈꯔ ꯅꯨꯡꯉꯥꯏꯅꯗꯕ ꯂꯝꯄꯥꯛꯇ ꯇꯧꯔꯦ ꯍꯟꯗꯛꯀꯤꯗꯨꯗꯤ ꯐ ꯑꯗꯨꯒꯤ ꯂꯝꯄꯥꯛꯇꯣ ꯇꯧꯕꯗꯨꯗꯤ ꯁꯨ ꯅꯨꯡꯕꯨꯗꯤ ꯅꯨꯡꯉꯥꯏꯕꯀ ꯎꯈꯨ ꯀꯩꯀꯥ ꯊꯥꯡꯗꯕꯅꯤꯅ ꯑꯗꯩꯗꯤ ꯑꯩꯈꯣꯏ ꯏꯃꯥꯟꯅꯕꯤꯗ ꯅꯨꯄꯥ ꯑꯃꯅ ꯃꯈꯨꯠ ꯂꯩꯊꯔꯛꯑꯦꯅ ꯑꯃꯨꯛ ꯀꯄꯒ ꯑꯃꯨꯛ ꯆꯪꯉꯦ ꯑꯁ ꯍꯥꯏꯗꯤ ꯃꯤꯅ ꯄꯥꯏꯍꯟꯅꯤꯡꯗꯗꯤ ꯀꯩꯅꯣ ꯇꯧꯕ ꯄꯥꯏꯔꯛꯀꯅꯣ ꯍꯥꯏꯕꯒꯤ ꯇꯥꯗ ꯌꯥꯝ ꯂꯩ ꯑꯗꯨ ꯃꯥ ꯏꯃꯥꯟꯅꯕꯤꯗꯨ ꯀꯞꯄꯦ ꯈꯪꯕ꯭ꯔꯥ ꯑꯗꯩꯗꯤ ꯃꯥꯕꯤꯅ ꯄꯗ ꯂꯥꯛ ꯀꯀꯅꯤ ꯂꯥꯛꯀꯅꯤ ꯂꯥꯛꯀꯅꯤ ꯍꯥꯏꯔ ꯁꯨꯛꯅꯥꯥꯛ ꯂꯥꯛꯊꯕ ꯏꯃꯥꯟꯅꯁꯤꯃ ꯌꯨꯝ ꯍꯟꯈꯤꯗ꯭ꯔꯣꯕ ꯃꯆꯥ ꯑꯗꯨ ꯑꯗꯨꯒꯤ ꯃ ꯁꯁꯋꯥꯥꯏꯁꯨ ꯑꯃꯨꯛ ꯅꯨꯡꯉꯥꯏꯈꯤꯗ꯭ꯔꯦꯗꯅ ꯍꯥꯏꯗꯤ ꯑꯩꯁꯨ ꯇꯝꯃꯦ ꯍꯥꯏꯔꯦ ꯀꯞꯄꯒ ꯀꯩꯅꯣ ꯇꯧꯕꯅꯦꯅ
ꯑ
ꯂꯥꯛꯀꯅꯤ ꯍꯥꯏꯔꯒ ꯑꯃꯅ ꯑꯃꯃꯥꯟꯅꯕꯒ ꯄꯨꯟ ꯂꯩꯊꯣꯛꯈ꯭ꯔꯕ
ꯑꯁ ꯑꯩꯗꯤ ꯑꯗꯨꯃꯥꯏꯅ ꯇꯧꯕ ꯅꯨꯄꯥꯁꯦ ꯌꯥꯝ ꯇꯂꯦꯉꯣ ꯂꯥꯛꯑꯣꯏ ꯍꯥꯏꯗꯤ ꯍꯥꯏꯒꯦ ꯍꯥꯏꯖꯤꯜꯂꯝꯃꯒ ꯀꯩ ꯍꯥꯏꯅꯤ ꯃꯆꯤꯟꯗꯨꯒ ꯑꯦꯛꯁꯟꯗꯨꯒ ꯃꯥꯟꯅ ꯗꯕꯗꯣ ꯑꯩ ꯌꯥꯝ ꯍꯩꯅꯗꯦ ꯑꯗꯨꯒꯨꯝꯕ ꯅꯨꯄꯥꯗꯣ
ꯑꯗꯨ ꯃꯥꯁꯨ ꯊꯋꯥꯟ ꯂꯥꯛꯇꯧ ꯃꯥꯜꯂꯒ ꯂꯥꯛꯇ꯭ꯦꯅꯦ ꯅ ꯑꯗꯩꯗꯤ ꯑꯃꯅ ꯑꯃꯨꯛ ꯎꯝ ꯐꯣꯟ ꯅꯝꯕꯔꯁꯦ ꯐꯣꯟꯁꯦ ꯄꯥꯏꯅꯕꯁꯦ ꯐꯣꯟꯁꯦ ꯑꯩꯉꯣꯟꯗ ꯂꯩꯁꯤꯟꯅꯔꯝꯃꯕ
ꯎꯝ
ꯑꯗꯨꯒ ꯐꯣꯟ ꯇꯧꯔꯛꯄ ꯑꯗꯩꯗꯤ ꯐꯣꯇꯣ ꯅꯝꯃꯤꯟꯅꯁꯦ ꯍꯥꯏꯔꯒ ꯅꯝꯃꯤꯟꯅꯗ꯭ꯔꯦꯗꯅ ꯑꯗꯩ ꯆꯩꯔꯛꯑꯦꯗꯅ ꯑꯃꯨꯛ ꯑꯗꯩꯗꯤ ꯑꯃꯅ ꯑꯃꯨꯛ ꯁꯣꯝꯗ ꯔꯣꯃꯥꯟꯁ ꯇꯧꯈꯠꯂꯛꯄꯤꯅꯦꯕ ꯅꯥꯀꯟ ꯑꯅꯤ ꯑꯃꯅ ꯑꯃꯨꯛ ꯐꯣꯇꯣꯒꯁꯦ ꯅꯝꯗꯅ ꯂꯩꯒꯤꯁꯦ ꯄꯔ ꯄꯨ꯭ꯔꯣꯝꯒꯤ ꯇꯥꯏꯞꯇꯒ ꯂꯩꯔꯤꯁꯦ ꯑꯗꯨ ꯛꯇꯒ ꯁꯤꯅꯔꯛꯇꯅ ꯇꯧꯍꯜꯂꯕ ꯑꯁ ꯌꯦꯡꯅꯤꯡꯗꯕꯅꯗꯤ ꯅꯥꯔꯦꯗꯣ ꯃꯤꯠꯁꯦ ꯑꯁꯦꯡꯕꯅꯦ ꯑꯁ ꯀꯥꯏꯗꯒꯤ ꯑꯣꯕꯔ ꯆꯠꯂꯕꯗꯣ ꯈꯪꯕ꯭ꯔ ꯍꯣꯏꯣꯏ ꯑꯣꯕꯔ ꯆꯠꯂꯕ ꯍꯥꯏꯁꯦ ꯆꯠꯂꯕꯅꯤ ꯀꯩꯅꯣ ꯑꯩꯈꯣꯏ ꯂꯥꯟꯅ ꯌꯦꯡꯗꯕꯏꯁ ꯁꯤ ꯌꯦꯡꯅꯤꯡꯗ꯭ꯔꯕꯅꯤ ꯋꯥ ꯂꯣꯏꯌꯦꯦ ꯑꯗꯩꯗꯤ ꯑꯗꯨꯒꯤ ꯋꯥꯏ ꯍꯥꯏꯔꯒꯅꯦ ꯐꯩꯔꯦ ꯁꯤꯗꯅꯦ ꯏꯃꯥꯟꯅꯕꯤ ꯍꯧꯖꯤꯛꯀꯤ ꯏꯃꯥꯟ ꯏꯃꯥꯟꯅꯕꯤꯁꯤꯒ ꯃꯥꯏ ꯅꯨꯄꯥꯁꯤꯒ ꯂꯥꯛꯃꯤꯟꯅꯩꯗꯅ ꯑꯗꯨꯒ ꯕꯨꯛꯀꯤꯦ ꯑꯩꯈꯣꯏ ꯃꯌꯥꯝꯒꯤ ꯕꯨꯛꯀꯦ ꯑꯃꯃꯝ ꯄꯤꯌꯦꯕ ꯃꯆꯥ ꯃꯆꯥ ꯑꯗꯨꯒꯤꯕꯨ ꯏꯃꯥꯟꯅꯕꯤꯁꯤꯅ ꯁꯤꯅꯤꯌꯔ ꯑꯣꯏꯗꯣꯏꯅꯦꯕ ꯍꯧꯖꯤꯛꯀꯤ ꯃꯥꯥꯡ ꯑꯣꯏꯣꯏ ꯏꯅ ꯄꯥꯁ ꯨꯅꯤꯔꯅꯦ ꯁꯦꯀꯦꯟ ꯁꯦꯃꯤꯁꯇꯔꯅꯦꯕ ꯑꯩꯈꯣꯏꯅ ꯂꯥꯁ ꯁꯦꯃꯤꯁꯇꯔꯅꯤꯗꯅ ꯑꯗꯨ ꯀꯦꯁꯦ ꯑꯣꯔꯗꯔ ꯇꯧꯕꯁꯤꯗ ꯃꯥꯏ ꯅꯨꯄꯤꯒ ꯑꯃ ꯍꯦꯟꯕꯤꯔꯛꯑꯣꯅ ꯍꯦꯜꯍꯜꯂꯦꯌꯦ ꯃꯌꯥꯝꯡꯒꯣꯗ ꯇꯧꯕꯁꯤ ꯑꯇ ꯄꯩꯁꯥꯁꯤꯅ ꯃꯌꯥꯝ ꯄꯩꯁꯥꯗꯒꯤ ꯉꯥꯡꯅꯔꯛꯑꯦꯗꯅ ꯑꯗꯩꯗꯤ ꯑꯗꯩꯗꯤ ꯕꯨꯛꯀꯤ ꯑꯆꯧꯕ ꯑꯃꯁꯨ ꯑꯣꯗꯔ ꯇꯧꯕꯖꯅꯤ ꯑ ꯑꯗꯨ ꯌꯥ ꯄꯄꯤ ꯑꯩꯈ ꯏꯃꯥꯟꯅꯕꯤꯈꯣꯏ ꯀ꯭ꯂꯥꯁꯃꯦꯠ ꯌꯥꯝꯅ ꯄꯥꯏꯔ ꯂꯥꯛꯄ ꯃꯥꯏ ꯅꯨꯄꯥꯅ ꯄꯤꯖꯔꯛꯄꯒꯤ ꯃꯥꯗꯤ ꯆꯨꯝꯅ ꯑꯗꯩꯗꯤ ꯃꯥꯅ ꯑꯃꯨꯛ ꯎꯔꯒ ꯅꯨꯄꯥꯁꯤꯨꯝ ꯀꯝꯄ꯭ꯂꯦꯟ ꯇꯧꯈ꯭ꯔꯦ ꯑꯩꯒꯤ ꯄꯨ ꯀꯦꯗꯗꯗꯨ ꯏꯗꯒ ꯑꯗꯩ ꯏꯗꯤ ꯑꯁ ꯑꯔꯣꯏꯕꯤꯗꯨꯅꯦ ꯑꯁ ꯈꯪꯗꯦ ꯀ꯭ꯔꯥꯏꯝ ꯑꯅꯦ ꯊꯣꯛꯏꯁꯤꯕ ꯗꯤꯖꯥꯁꯇꯔ ꯑ ꯑꯩꯒꯤꯅ ꯑꯩꯅꯅꯦ ꯐꯣꯇꯣ ꯂꯝꯃꯤꯉꯥꯏꯗꯅꯦ ꯕꯨꯛꯀꯤ ꯂꯧꯍꯧꯒꯗꯕꯗꯣ ꯐꯦꯕꯔꯒꯤ ꯂꯣꯇ꯭ꯔꯤ ꯇꯧꯕꯗ ꯈꯪꯒꯠꯂꯛꯄꯗ ꯌꯥꯎꯔꯕ ꯄꯨꯊꯝ ꯃꯤꯟꯅꯉ ꯑꯗꯨ ꯅꯪꯍꯧꯗꯦ ꯃꯣꯏꯁꯨ ꯍꯥꯊꯨ ꯍꯥꯊꯨ ꯇꯧꯒꯦ ꯃꯤꯈꯣꯏ ꯆꯥꯃꯉꯥ ꯇꯧꯒꯗꯕꯗꯣ
ꯑ
ꯃꯤ ꯈꯔ ꯃꯄꯥꯟ ꯂꯩꯉꯥꯏ ꯇꯧꯈ꯭ꯔꯦ ꯃꯥꯅꯦ ꯑꯩ ꯐꯣꯇꯣꯗꯣ ꯏꯗꯤꯠ ꯇꯧꯔꯒ ꯄꯤꯊꯣꯔꯛꯄꯒꯤ ꯌꯥꯝ ꯅꯨꯡꯉꯥꯏꯇ꯭ꯔꯦ ꯊꯣꯏ
ꯀꯩꯒꯤꯗꯤ ꯇꯧꯊꯣꯔꯛꯏꯕ
ꯀ ꯑꯔꯅꯝꯕꯅꯦꯕ ꯈꯔꯗꯤ ꯇꯧꯗ꯭ꯔꯗꯤ ꯄꯨꯡꯉꯥꯟ ꯉꯥꯜꯂ ꯂꯩꯕ ꯑꯗꯨꯒꯤ ꯑꯩ ꯊꯥꯗꯤ ꯊꯥꯒꯠꯂꯝ ꯃꯅꯦ ꯁ ꯇꯔꯠꯗꯛ ꯥꯎꯟꯁꯦꯂꯦ
ꯑꯩ ꯌꯦꯡꯅꯤꯡꯉꯦ ꯊꯥꯒꯠꯄ꯭ꯔꯣ ꯑꯩ ꯑꯩ ꯄꯥꯏꯔꯀꯥꯟꯗ ꯌꯦꯡꯉꯛꯀꯦ ꯀꯩꯅꯣꯗ ꯊꯝꯕ꯭ꯔꯣ ꯍꯥꯏꯂꯥꯏꯠꯇ ꯊꯝꯕ꯭ꯔꯥ ꯍꯥꯏ ꯂꯥꯏꯠꯇ ꯊꯝꯃꯦꯔ ꯄꯣꯁ ꯑꯣꯏꯅ ꯑꯣ ꯌꯥꯔ ꯑꯗꯨꯗꯤ ꯂꯥꯏꯛ ꯇꯧꯔꯛꯑꯒꯦ ꯄꯥꯏꯗꯤ ꯄꯥꯏꯔꯛꯀꯅꯦꯕ ꯑꯩ ꯑꯗꯨ ꯀꯥꯟꯗ ꯌꯦꯡꯉꯒꯦ ꯌꯥꯔꯦ
ꯑꯦ ꯑꯗꯨꯒ ꯎꯝ ꯑꯩꯈꯣꯏ ꯑꯩꯈꯣꯏꯗꯥꯏ ꯅꯨꯄꯤꯅ ꯇꯨꯕꯤꯕꯅꯦꯕ
ꯑꯥ
ꯑꯁ ꯈꯪꯗꯦ ꯑꯗꯨꯗꯩꯗꯤ ꯑꯗꯨ ꯍꯥꯏꯔꯒꯅꯦ ꯈꯔ ꯂꯩꯔꯒ ꯑꯩꯈꯣꯏꯁꯦ ꯎꯝꯟꯗꯁꯇ꯭ꯔꯤꯜ ꯕꯤꯖꯤꯠꯦꯕ ꯈꯝꯕ ꯃꯣꯏꯔꯥꯡꯗ ꯑꯗꯨꯒꯩꯅꯣ ꯐꯨꯃꯦꯜ ꯁꯦꯠ ꯠꯂꯒ ꯂꯥꯛꯎꯁꯤꯅꯦꯕ ꯈꯣꯡꯒ꯭ꯔꯥꯎ ꯐꯃꯦ ꯕ꯭ꯂꯦꯛ ꯀꯂꯔ ꯁꯦꯠꯂꯒ ꯂꯥꯛꯑꯣ ꯃꯃꯥ ꯑꯥꯡ ꯃꯃꯥꯡ ꯆꯠꯈꯤꯕ ꯁꯦꯃꯤꯁꯇꯔ ꯇꯔꯨꯛ ꯇꯝꯃꯛꯄꯁꯤꯦ ꯁꯤꯗ ꯃꯔꯤ ꯃꯉꯥ ꯆꯠꯈꯤꯕꯁꯦ
ꯑꯥ
ꯖꯤꯟꯁ ꯁꯦꯠꯂꯒ ꯆꯠꯂꯤꯅꯦꯕ ꯑꯗꯨꯝ
ꯑꯥ
ꯍꯦꯛꯇ ꯑꯔꯣꯏꯕꯤꯗ ꯑ ꯑꯔꯣꯏꯕꯅꯦ ꯃꯦꯆꯤꯟ ꯗꯗ ꯑꯔꯣꯏꯕ ꯁꯤꯦꯃꯤꯁꯇꯔꯁꯤꯗ ꯐꯣꯔꯃꯦ ꯁꯥꯏꯗ ꯂꯥꯛꯑꯣ ꯍꯥꯏꯒꯠꯂꯛꯄꯤꯅꯦꯕ
ꯎꯝ
ꯑꯩꯅ ꯖꯤ ꯁꯤꯗꯞ ꯆꯠꯦꯕ ꯑꯩꯁꯦ ꯀꯩꯅꯣꯕ ꯆꯁꯤ ꯁꯦꯠꯂꯏꯩꯅꯣ ꯁꯤꯅꯦ ꯑꯩꯅ ꯐꯣꯏꯕꯦꯜ ꯆꯥꯟꯅꯕ ꯑꯝꯇ ꯂꯩꯇꯦ ꯁꯤꯅꯦꯕ ꯑ ꯐꯨꯃꯦꯔ ꯆꯥꯟꯅꯕ ꯑꯝꯇ ꯂꯩꯇ ꯠꯇꯦ ꯈꯣꯇꯦꯟꯅ ꯍꯥꯏꯔꯦ ꯑꯗ ꯏꯃꯥꯟꯅꯕꯤ ꯑꯃꯒ ꯂꯩꯍꯧ ꯍꯥꯏꯔꯁꯨ ꯂꯩꯍꯧꯔꯒꯦ ꯑꯩꯈꯣꯏꯗꯣ ꯃꯣꯏꯔꯥꯡꯗꯨ ꯀꯩꯅꯣ ꯆꯠꯄ ꯉꯝꯗꯕꯁꯨ ꯅꯠꯇꯕ ꯁꯤ ꯃꯣꯏꯗ ꯍꯥꯏꯔꯦ ꯑꯣꯖꯥꯗ ꯅ ꯑ ꯌꯥꯝ ꯅꯨꯡꯉꯥꯏꯇ꯭ꯔꯗꯤ ꯑꯩꯈꯣꯏ ꯃꯥꯥꯏꯅ ꯂꯩꯈꯣꯏꯁꯨ ꯂꯩꯍꯧꯔꯒꯦꯅ ꯍꯥꯏꯕ ꯑꯁ ꯑꯗꯨꯒꯤ ꯋꯥ ꯅꯠꯇꯦꯗ ꯑꯗꯨ ꯇꯧꯕ ꯑꯗꯨꯗ ꯅꯣꯏꯒꯤ ꯐꯦꯔꯋꯦꯜꯗ ꯁꯦꯠꯈꯤꯕ ꯗ꯭ꯔꯦꯁ ꯃꯌꯥꯝꯗꯣ ꯃꯤꯠ ꯌꯥꯝ ꯅꯥꯗꯅ ꯈꯣꯠꯇꯅ ꯑꯣꯖꯥꯗꯨꯅ ꯁꯥꯎꯕꯅꯤꯌꯦ ꯑꯩꯈꯣꯏꯒꯤ ꯐꯦꯚꯔꯗꯨꯅ ꯑꯩꯈꯣꯏ ꯐꯦꯃꯤꯦꯜꯗꯅꯦ ꯃꯤꯠ ꯅꯥꯕ ꯗ꯭ꯔꯦꯁ ꯑꯃꯐꯥꯎ ꯌꯥꯎꯗꯦꯕ ꯈꯪꯕ꯭ꯔꯥ ꯂꯣꯏꯅꯃꯛ ꯀꯣꯕꯔ ꯇ ꯑꯣꯏ ꯑꯦ ꯐꯤ ꯑꯄꯥꯝꯕ ꯑꯣꯏꯅ ꯑꯣꯏꯔꯥꯁꯨ ꯀ‌ꯣꯕꯔ ꯇꯧꯕꯥꯗꯨ ꯂ‌ꯣꯏꯟ ꯇꯧꯑꯦꯕ ꯈꯪꯕ‍꯭ꯔꯥ ꯑꯩꯅꯥ ꯍꯥꯏꯗꯤ ꯑꯩꯈ‌ꯪꯏ ꯃꯁ‌ꯦꯟ ꯌ‌ꯦꯡꯅꯕꯗꯤ ꯑꯗꯨꯕꯨ ꯃꯤꯠ ꯅꯥꯗ꯭ꯔꯗꯤ ꯃꯥꯅ ꯃꯤꯒꯤ ꯀꯩꯅꯣꯗꯨꯗ ꯀꯔꯤꯒꯤ ꯑꯆꯤꯠ ꯑꯀꯣꯝ ꯌꯦꯡ ꯂꯩꯌꯨ ꯍꯥꯏꯅꯣꯕ ꯑꯩꯆ ꯑꯣꯗꯤ ꯑꯃ ꯑꯣꯏꯔꯒ ꯃꯥꯗꯤ ꯅꯨꯄꯥꯅꯤ ꯑꯩꯆ ꯑꯣ ꯗꯤ ꯁꯤ ꯑꯁ ꯈꯪꯗꯕ꯭ꯔꯣ ꯑꯩꯈꯣꯏꯒꯤ ꯑꯥꯏ ꯗꯤ ꯄꯤꯗ ꯁ‌ꯦꯅꯗꯜ ꯇꯣꯡꯉ ꯆꯪꯉꯛꯏ ꯀꯩꯒꯤꯅꯣꯅ ꯇꯧꯔꯒ ꯏꯔꯥꯟ ꯊꯣꯛꯈꯤꯕꯗꯨꯣ ꯈꯪꯍꯧꯗ꯭ꯔꯣ ꯍꯟꯗꯛ ꯆꯍꯤ ꯀꯨꯏꯗ꯭ꯔꯤ ꯑꯁ ꯗ꯭ꯔꯅꯥꯒ ꯐꯝꯗꯅ ꯀ꯭ꯂꯥꯁꯀ ꯇꯧꯗꯅ ꯐꯅꯌꯥꯝ ꯇꯧꯒ꯭ꯔꯝꯅꯤꯗ ꯑꯩꯈꯣꯏ ꯐꯤꯞ ꯁ‌ꯦꯃꯤꯁꯇꯔ ꯀꯥꯏ ꯉꯥꯏꯗꯅ ꯀꯩꯅꯣꯝ ꯑꯣꯏꯕꯅꯤꯅꯦ ꯑꯁ ꯑꯔꯣꯏꯕꯤꯗꯅꯦ ꯑꯗꯨꯁꯨ ꯌꯦꯡꯁꯜꯂꯅꯨꯗꯅ ꯑꯁ ꯑꯗꯩꯗꯤ ꯑꯣꯖꯥꯒꯩꯗꯨꯅ ꯇꯧꯍꯜꯂꯤ ꯑꯣꯏꯔꯝꯒꯅꯤ ꯑꯣꯖꯥꯗ ꯑꯌꯥꯕ ꯄꯤꯔꯝꯒꯅꯤ ꯐꯇꯣ ꯑꯣꯖꯥꯗ ꯉꯥꯡ ꯃꯥꯜꯂꯤ ꯑꯗꯨꯒꯤ ꯆꯂ ꯂꯥꯛꯑꯣꯌ‌ꯦ
ꯎꯝ
ꯁꯦꯠꯇꯕꯩꯟ ꯖꯤꯟ ꯁꯦꯠꯂ ꯆꯠꯄ ꯍꯣꯡꯗꯣꯛꯑ ꯂꯩꯍꯧ ꯍꯥꯏꯔꯅ ꯂꯩꯍꯧꯔꯒ ꯍꯣꯡ ꯍꯣꯁꯇꯦꯜꯗꯩ ꯍꯣꯡꯗ‌ꯣꯛꯎꯆ‌ꯣꯌ‌ꯦ ꯃꯥꯟ ꯍꯥꯏꯅꯤ ꯑꯣꯖꯥ ꯑꯩꯅ ꯍꯣꯁꯇꯦꯜ ꯆꯥꯟꯅꯕ ꯑꯝꯇ ꯐꯪꯗꯦ ꯑꯩ ꯁꯥꯏꯟꯖ ꯑꯝꯇ ꯐꯪꯗꯦꯅ ꯍꯥꯏ ꯂꯩꯍꯧꯔꯁꯨ ꯂꯩꯍꯧꯔꯒꯦꯅ ꯍꯥꯏ ꯏꯃꯥꯟꯅꯕꯤ ꯑꯃꯗꯨꯁꯨ ꯅꯣꯏꯌꯦꯕ ꯈꯪꯕ ꯑꯗꯩꯗꯤ ꯁꯥꯟꯅꯕ ꯍꯥꯏꯁꯦ ꯀꯅꯥꯝ ꯐꯪꯉꯔꯣꯏꯕ ꯀꯩꯁꯨ ꯑꯗꯨꯒꯤ ꯇꯣꯛꯑꯕ ꯆꯠꯂꯦ ꯀꯥꯏ ꯆꯠꯂꯣꯏꯗꯕ ꯕ‌ꯦꯛ ꯐꯖꯥ ꯑꯩꯁꯦ ꯌꯨꯝꯗꯒꯤ ꯕꯔ‌ꯦꯛꯐꯥꯁ ꯀꯩꯁꯨ ꯌꯥꯝ ꯇꯧꯗꯕꯤ ꯂꯥꯛꯑꯦꯕ ꯑꯥꯗ ꯇꯟ ꯆꯥꯔꯨꯔꯒꯦꯅ ꯀꯦꯟꯇꯤꯟꯗ ꯆꯪꯕꯗꯨ ꯌꯥꯗꯕꯅꯤꯅ ꯆꯥꯗ꯭ꯔꯣꯏꯗꯅ ꯀꯌꯥꯗꯤ ꯄꯥꯃꯨꯏ ꯑꯗꯨ ꯏꯃꯥꯟꯅꯕꯤ ꯑꯗꯩꯗꯤ ꯑꯗꯨꯝ ꯂꯧꯊ‌ꯪꯛꯑꯦ ꯌꯨꯝꯗ ꯄꯨꯔ ꯂꯥꯛꯑꯣ ꯂꯐꯣꯏꯗꯨꯒ ꯇꯧꯔꯒꯅ ꯌꯦꯔꯨꯝꯗꯨ ꯀꯥꯏꯗꯒꯤ ꯑꯩ ꯌꯨꯝꯗꯒꯤ ꯑꯥꯥꯏꯕꯤꯁꯤꯗ ꯕ꯭ꯔꯦꯛꯐꯥꯁ ꯆꯥꯗ꯭ꯔꯣꯝꯅꯦꯅ ꯂꯥꯛꯆꯔꯒ
ꯑꯗꯨ ꯃꯤ ꯐꯣꯔꯃꯦꯜꯒ ꯂꯩꯇꯕ ꯃꯤꯗꯤ ꯇꯣꯛꯄꯒꯤ ꯐꯤꯕꯝꯅꯦꯕ ꯃꯣꯏ ꯑꯗꯨꯃꯥꯏꯅ ꯈꯨꯗꯛꯇ
ꯍ ꯈ ꯍꯥꯏꯕ ꯅꯠꯇꯦꯕ ꯎꯝ ꯑꯗꯨꯏꯁꯨ ꯑꯩꯈꯣꯏꯅ ꯅꯨꯡꯁꯤꯗ꯭ꯔꯛꯄꯗꯣ ꯌꯥꯝꯅ ꯑꯂꯌꯦꯕꯣ ꯐ ꯃꯦꯂ ꯃꯛ ꯌꯥꯝ ꯐꯖꯗ꯭ꯔꯕꯗꯣ ꯐꯝꯗ ꯈꯣ ꯇꯕꯗ ꯅꯨꯡꯉꯥꯏꯇꯦꯕ
ꯍꯣꯏ ꯑꯗꯨ ꯆꯠꯄ ꯂꯝ ꯂꯥꯞꯅ ꯆꯠꯂꯗꯤ ꯑꯗꯨꯒꯨꯝꯕꯁꯦ ꯗꯣ ꯈꯤꯇꯪ ꯅꯨꯡꯉꯥꯏ ꯀꯝꯐꯣꯔꯇꯦꯕꯜ ꯑꯣꯏꯕ
ꯑꯣꯏ ꯍꯣꯏ ꯍꯣꯏ ꯖꯤꯟꯁꯇꯣ ꯑꯩꯈꯣꯏꯗꯤ ꯈꯇꯪꯕꯤꯒꯤ ꯑꯣꯏ ꯈꯣꯔ ꯍꯣꯂꯥꯎꯕ ꯑꯃ ꯁꯦꯠꯅ ꯅꯨꯡꯉꯥꯏꯈꯤꯕ
ꯎꯝ
ꯑꯔꯣꯏꯕꯤꯗꯅꯤꯀꯣ ꯃꯔꯩ ꯊꯨꯔ ꯌꯥꯝ ꯇꯧꯖꯥꯠꯅꯤ ꯑꯩꯈꯣꯏ ꯑꯣꯖꯥꯈꯩꯁꯦ ꯑꯗꯩꯗꯤ ꯀꯩꯅꯣ ꯑꯁ ꯄ꯭ꯔꯣꯒꯥ꯭ꯔꯥꯝ ꯏꯟꯇꯔꯚꯤꯌꯨꯒꯤ ꯁꯀꯤꯜ ꯇꯥꯛꯇꯣꯏꯅꯤ ꯑꯥꯇꯣ ꯃꯁ ꯟꯇꯔꯚ ꯁꯀꯤꯦꯜꯅ ꯇꯧꯗꯅ ꯄ꯭ꯔ꯭ꯔꯝ ꯁꯤꯖꯂꯦꯑꯦ ꯄꯨꯡ ꯃꯥꯄꯟꯗꯒꯤ ꯄꯨꯡ ꯃꯔꯤ ꯄꯥ ꯑꯗꯨ ꯀꯅꯥ ꯆꯠꯇꯣꯔꯤꯒꯕ ꯂꯥꯏꯛ ꯇꯝꯕ ꯂꯣꯏꯔꯦꯕ ꯑꯩꯈꯣꯏꯁꯦ ꯗꯤꯄꯥꯔꯦꯟ ꯁꯔꯤꯐꯦꯠ ꯄ ꯁꯔꯇꯤꯐꯤꯀꯠꯠꯇꯣ ꯃꯤꯦꯡꯗ ꯁꯤ ꯔꯦꯖꯤꯁꯇꯔ ꯇꯧꯔꯕꯅꯤꯅ ꯁꯥꯔꯇꯤꯐꯤꯀꯦꯠꯇꯨꯗꯤ ꯍꯥꯟ ꯅꯝ ꯊꯣꯛꯣꯛ꯭ꯔꯦꯗꯅ ꯆꯇꯤ ꯆꯠꯇ꯭ꯔꯦ ꯆꯇ ꯄꯤ ꯀꯦꯠꯇꯨꯗꯤ ꯃꯣꯏꯔꯥꯡ ꯆꯠꯄ ꯅꯨꯃꯤꯠꯇꯨꯗꯤ ꯌꯦꯟꯊꯣꯛꯑꯦ
ꯑ
ꯑꯗꯨꯝ ꯂꯧꯔꯛꯑꯦ ꯑꯣꯖꯥꯗꯨꯅ ꯅꯪꯁꯨ ꯂꯥꯛꯇꯗꯥꯏꯅꯦ ꯑꯩꯅ ꯑꯧ ꯂꯥꯛꯇꯦ ꯍꯥꯏꯕꯩꯁꯨ ꯊꯕꯛ ꯑꯃ ꯇꯧꯗꯅꯁꯨ ꯂꯥꯛꯀꯕꯅꯥꯏ
ꯌꯥꯝ ꯅꯅꯨꯡꯅꯤꯡꯉꯦ ꯅꯪꯁꯦ
ꯞꯤ ꯑꯁꯥꯔ ꯄꯦꯄꯔ ꯑꯩ ꯑꯩꯅ ꯈꯜꯂꯤꯦ ꯑꯟꯁꯔ ꯄꯦꯄꯔ ꯈꯣꯠꯄ ꯈꯣꯠꯄ ꯂꯩꯔꯝꯗ꯭ꯔꯗꯤ ꯃꯥ ꯑꯩ ꯃꯥꯔꯛ ꯀꯛꯈ꯭ꯔꯕ ꯀꯃꯥꯏꯅ ꯇꯧꯕꯁ
ꯑꯗꯣ ꯑꯟꯁꯔ ꯄꯦꯄꯔ ꯈꯣꯠꯄ ꯍꯥꯏꯔꯤꯁꯦ ꯀꯩꯅꯣ ꯇꯧꯗꯣꯏꯗꯤ ꯃꯤꯡ ꯑꯣꯏꯗꯕꯤ ꯗ
ꯍꯣꯏ ꯍꯣꯏ ꯑꯗꯨꯅ ꯑꯩꯁꯦ ꯑꯃꯨꯛ ꯑꯣꯏꯗꯦꯕ ꯑꯩꯈꯣꯏ ꯑꯣꯖꯥꯅ ꯈꯣꯠꯆꯔꯁꯨꯦ ꯃꯤꯡ ꯑꯣꯏꯗꯅꯤꯅ ꯑꯩꯁꯦ ꯑꯁꯨꯃꯥꯏꯅ ꯇꯧꯗꯦꯅ ꯑꯃꯨꯛ ꯈꯟꯗꯣꯛꯑꯦ ꯄꯩꯀꯥ ꯍꯥꯏꯗꯔꯛꯇ꯭ꯔꯝꯃꯅꯤ ꯃꯊꯥꯁꯦ
ꯍꯤ ꯍꯥ
ꯐꯖꯅꯕꯨꯗꯤ ꯇꯥꯔꯝꯃꯦꯕꯨ ꯈꯪꯗꯦꯕꯣ
ꯑꯝ ꯃꯥ ꯀꯩꯅꯣ ꯇꯧꯖꯔꯛꯆꯥꯅꯤꯗ ꯑꯗꯨꯝ ꯎꯝ ꯄꯁꯁ ꯄꯤ ꯅꯠꯇ꯭ꯔꯣ ꯀꯃꯥꯏꯅ ꯇꯧꯒꯦ ꯍꯣꯏ ꯍꯣꯏ ꯒ꯭ꯔꯦꯠ ꯒ꯭ꯔꯦꯗ ꯇꯧ ꯃꯌꯥꯝ ꯋꯥꯡꯖꯔꯛꯁꯅꯤ ꯈꯟꯖꯤꯜꯂꯨ ꯃꯊꯥ ꯁꯥꯔꯒꯅ ꯍꯦꯟꯅ ꯊꯥꯃꯨ ꯍꯦꯟ ꯁꯥꯕꯅꯤ
ꯎꯣꯏ
ꯅꯨꯡꯉꯥꯏꯅ ꯂꯩꯊꯣꯛꯄ ꯊꯣꯛꯑꯕ ꯑꯃ ꯂꯥꯛꯆꯅꯤ ꯂꯩꯊꯣꯛꯄꯅ ꯐꯔꯦ
ꯃꯥꯅꯦ ꯑꯇꯝꯕ ꯑꯃ ꯇꯝꯕ ꯑꯃ ꯑꯃ ꯂꯩꯖꯔꯝꯃꯖꯅꯦꯅ ꯍꯒꯗꯤ ꯍꯧꯈ꯭ꯔꯦ ꯀꯩ ꯇꯧꯔꯨꯅꯤ ꯎꯄꯥꯏ ꯂꯩꯇꯦ
ꯎꯝ
ꯑꯩ ꯆꯪꯁꯜꯂꯒ ꯑꯃꯨꯛ ꯏꯔꯨꯒꯦ ꯍꯥꯏꯕ ꯌꯥꯕ ꯅꯠꯇꯦꯗꯅ
ꯅꯠꯇꯦ
ꯑꯁ ꯖꯤ ꯄꯄꯤ ꯀꯣꯂꯦꯖꯀꯤꯅ ꯑꯣꯅꯤꯡꯕ ꯑꯃ ꯂꯩꯌꯦ
ꯑꯥ
ꯄꯦꯄꯔꯁꯦ ꯑꯣꯖꯥꯗꯅ ꯁꯖꯦꯁ ꯑꯆꯧꯕ ꯀꯣꯏꯁꯟ ꯄꯦꯄꯔꯁꯦ ꯍꯪꯉꯛꯇ꯭ꯔꯕ ꯀꯣꯏꯁꯟꯁꯦ ꯑꯃ ꯍꯪꯉꯛꯇ꯭ꯔꯕ ꯑꯇꯣꯞꯄ ꯗꯤꯦꯝꯒꯤ ꯑꯣꯖꯥꯅ ꯁꯦꯝꯃꯖꯥꯠꯅꯦ ꯣꯏꯁꯟꯁꯦ ꯃꯣꯏꯁꯦ ꯄꯥꯎ ꯐꯥꯎꯅꯗ꯭ꯔꯕ ꯖꯤ ꯄꯄꯤꯒꯤ ꯁꯥꯇ꯭ꯔ ꯃꯌꯥꯝꯗꯤ ꯂꯣꯡꯉꯦ ꯁꯨꯁꯣꯂꯖꯤꯒꯦ
ꯑꯥ
ꯄꯦꯄꯔꯁꯦ ꯑ ꯗꯅꯥ ꯍꯣꯏ ꯦꯛꯁ ꯍ ꯍꯧꯗꯅꯦꯕ ꯑꯩꯒꯤ ꯇꯨꯡ ꯑꯗꯩꯗꯤ